ꯍꯜꯂꯣ
ꯄꯥꯏ ꯌꯥ ꯌꯥꯝꯕ
ꯅꯨꯡꯉꯥꯏꯔꯤꯕ꯭ꯔꯣ ꯏꯅꯥꯎ ꯖꯤꯆꯥꯟꯗ꯭ꯔ ꯀꯩꯗꯧꯔꯤꯒꯦ ꯍꯧꯖꯤꯛꯄꯨ
ꯅꯨꯡꯉꯥꯏꯔꯦ ꯍꯧꯖꯤꯛ ꯆꯥꯛ ꯆꯥ ꯇꯣꯛꯄꯩ ꯉꯥꯏꯍꯥꯛ ꯄꯣꯊꯥꯔꯝꯃꯤ
ꯑꯆꯥ ꯀꯩ ꯏꯟꯁꯥꯡ ꯆꯥꯒꯦ
ꯑꯩꯁꯦ ꯀꯥꯡꯍꯧ ꯆꯥꯏ
ꯎꯝ ꯍꯧꯖꯤꯛꯀꯥꯟꯖꯤꯕꯨ ꯑꯩꯈꯣꯏ ꯏꯔꯣꯟꯕ ꯆꯥꯏꯌꯦ ꯉꯁꯤꯗꯤ ꯉꯥ ꯑꯃ ꯇꯥꯎꯔꯦ ꯑꯗꯨꯒ ꯏꯔꯣꯟ ꯊꯣꯛꯑꯒ ꯆꯥꯔꯦ ꯑꯗꯣ ꯎꯝ ꯍꯧꯖꯤꯛꯀꯥꯟꯖꯤꯕꯨ ꯏꯅꯥꯎ ꯍꯣꯏ ꯒ꯭ꯌꯥꯁ ꯅꯨꯡ ꯀꯝꯗꯧꯔꯤꯒꯦ ꯃꯃꯟ ꯖꯤꯕꯨ ꯒ꯭ꯌꯥꯁ ꯅꯨꯡ ꯐꯪꯉꯤꯕ꯭ꯔꯣ ꯀꯃꯥꯏ ꯇꯧꯔꯤꯒꯦ ꯒ꯭ꯌꯥꯁ ꯁꯤ ꯌꯥꯝ ꯇꯥꯡꯉꯦ ꯍꯥꯏꯕ ꯄꯥꯎ ꯑꯃ ꯇꯥꯏ ꯃꯅꯥ ꯃꯁꯤꯡ ꯑꯗꯩꯗꯤ ꯆꯤꯟꯖꯥꯛ ꯀꯔꯤ ꯑꯩꯈꯣꯏꯒꯤ ꯇꯤꯜꯍꯧ ꯆꯅꯝꯒꯁꯤ ꯈꯔ ꯇꯥꯡ ꯀꯃꯥꯏ ꯇꫭꯏꯖꯥꯅꯣ
ꯍꯣꯏ ꯇꯥꯡꯉꯤ ꯌꯥꯝꯕ ꯒ꯭ꯌꯥꯁꯀꯁꯤ ꯌꯥꯝꯅ ꯇꯥꯡꯈꯔꯦ ꯍꯥꯟꯅꯔꯦ ꯑꯗꯨꯗꯒꯤ ꯍꯧꯖꯤꯛ ꯑꯛꯀꯤ ꯃꯇꯤꯛ ꯌꯥꯝ ꯇꯥꯖꯈ꯭ꯔꯦ ꯍꯥꯏꯗꯤ ꯂ ꯆꯨꯝ ꯀꯦꯒꯨꯝ ꯊꯕꯛ ꯑ ꯂꯥꯟꯅ ꯃꯇꯝ ꯃꯔꯝ ꯑꯣꯏꯔꯒ ꯂꯝꯕꯤ ꯁꯣꯔꯣꯛꯁꯤ ꯆꯠ ꯁꯜꯄ ꯌꯥ ꯌꯥ ꯑꯗꯨ ꯒ꯭ꯌꯥꯁ ꯏꯁꯇꯣꯞ ꯂꯥꯛꯄꯗ ꯑꯊꯤꯡꯕ ꯄꯤꯕ ꯄꯤꯕꯗꯒꯤ ꯀꯌꯥꯁꯤ ꯂꯥꯛꯄꯁꯤꯅ ꯃꯔꯝ ꯑꯣꯏꯔꯒ ꯑꯁꯤ ꯒ꯭ꯌꯥꯁ ꯇꯥꯡꯈꯠꯂꯦ ꯑꯗꯨꯅ
ꯎꯝ
ꯄꯣꯠ ꯆꯩꯁꯤꯡꯁꯨ ꯄꯣꯠ ꯆꯩꯩꯁꯨ ꯑꯌꯥꯝꯕꯅ ꯃꯄꯥꯟꯂꯣꯝꯗꯒꯤ ꯄꯨꯁꯤꯜꯂꯛꯄ ꯗ ꯑꯣꯏꯕꯅꯤꯅꯁꯤ ꯑꯌꯥꯝꯕꯅ
ꯎꯝ ꯎꯝ ꯃꯥꯅꯤꯅꯦ ꯑꯗꯩꯗꯤ ꯑꯗꯨꯅ ꯂꯥꯏꯔꯕ ꯑꯩꯈꯣꯏꯗꯤ ꯍꯧꯖꯤꯛꯁꯤ ꯌꯥꯝ ꯋꯥꯔꯅꯤ ꯑꯗꯩꯗꯤ ꯁꯦꯟꯊꯣꯛ ꯂꯝꯕꯤ ꯐꯪꯉꯦ ꯍꯧꯖꯤꯛꯇꯤ ꯄꯥꯛ ꯂꯩꯁꯤꯜꯂꯛ ꯇ꯭ꯔꯦ ꯍꯥꯏꯗꯤ ꯑꯌꯥꯝꯕꯅ ꯂꯣꯏꯅ ꯃꯦꯆꯤꯟꯅ ꯁꯨꯅꯔꯝꯅꯤꯅꯀꯣ
ꯎꯝ
ꯑꯗꯨꯅ ꯇꯧꯔꯤꯖꯦ ꯌꯥꯝ ꯋꯥꯔꯦꯗ ꯍꯧꯖꯤꯛꯀꯥꯟꯖꯤꯕꯨ ꯏꯅꯥꯎꯖꯤꯕꯨ ꯂꯥꯏꯔꯤꯛ ꯂꯣꯏꯈ꯭ꯔꯕꯣ ꯒ꯭ꯔꯦꯖꯨꯑꯦꯁꯟ ꯂꯣꯏꯅꯈ꯭ꯔꯕꯣ ꯅꯠꯇ꯭ꯔꯒ ꯇꯧꯔꯤꯕ꯭ꯔꯣ
ꯂꯣꯏꯗ꯭ꯔꯤꯌꯦ ꯍꯧꯖꯤꯛ ꯁꯦꯀꯦꯟ ꯁꯦꯝ ꯊꯥꯔꯤ ꯀꯟꯅ
ꯎꯝ ꯎꯝ ꯑꯆꯥ ꯁꯥ
ꯑ
ꯌꯥꯝ ꯍꯧꯖꯤꯛꯀꯥꯟꯁꯤꯕꯨ ꯑ ꯕꯣꯟꯖꯤꯕꯨ ꯀꯃꯥꯏ ꯀꯃꯥꯏ ꯇꯧꯅꯔꯤ ꯑꯦ ꯑꯁꯤ ꯀꯥꯟꯖꯦ ꯉꯁꯤꯁꯦ ꯕꯣꯟ ꯄꯣꯔꯇꯨꯀꯜꯒꯤ ꯂꯩ ꯍꯥꯏꯔꯤ ꯀꯃꯥꯏꯅ
ꯀꯠꯁꯤꯔꯣ ꯑꯁ ꯅꯌꯥꯝꯕ ꯍꯣꯏ ꯆꯣ ꯌꯦꯡꯉꯤꯕꯅꯦ ꯑꯍꯤꯡꯒ ꯇꯨꯝꯗ꯭ꯔꯕꯅꯤꯗ ꯋꯥꯔꯜ ꯀꯞ ꯌꯦꯡꯕꯗ ꯍꯌꯦꯡ ꯋꯥꯔꯜ ꯀꯞ ꯂꯣꯏꯔꯀꯥꯟꯗ ꯑꯦ ꯅꯥꯕ꯭ꯔꯥ ꯈꯪꯕꯣꯠꯇꯦ ꯏꯁꯥꯁꯦ ꯑꯗꯣ ꯕꯣꯟꯖꯦ ꯈ꯭ꯋꯥꯏꯗꯩ ꯆꯥꯎꯕ ꯋꯥꯔ ꯀꯞꯅꯦꯅ ꯌꯦꯡꯍꯧꯗꯕꯖꯨ ꯍꯦꯛ ꯅꯨꯡꯉꯥꯏꯇꯕ ꯌꯦꯡꯅꯤꯡꯕ ꯕꯣꯟꯗ ꯊꯋꯥꯏ ꯈꯔ ꯌꯥꯎꯖꯕꯅꯤꯅꯀꯣ ꯅꯌꯥꯝꯕ ꯍꯣꯏꯖꯦ ꯑ ꯕꯣꯟ ꯌꯦꯡꯉꯦ ꯑꯗꯣ ꯍꯧꯖꯤꯛꯀꯥꯟꯁꯦ ꯑ ꯏꯅꯥꯎꯕꯨ ꯀꯅꯥꯒꯒ ꯊꯥꯖꯕ ꯊꯝꯃꯤꯒꯦ ꯍꯧꯖꯤꯛꯀꯥꯟꯁꯤꯕꯨ
ꯑ ꯊꯥꯖꯕꯁꯤ ꯑ ꯐ꯭ꯔꯥꯟꯁꯇ ꯊꯝꯃꯦ ꯑꯗꯣ ꯈꯪꯗꯦ ꯃꯤ ꯍꯥꯏꯗꯤ ꯗ ꯗꯥꯎ ꯗꯥꯎꯗꯖꯨ ꯂꯩꯔꯦꯗ ꯑꯗꯨꯕꯨꯗꯤ
ꯎꯝ ꯃꯥꯅꯤꯅꯦ ꯑꯗꯣ ꯍꯣꯏ ꯐ꯭ꯔꯥꯟꯁꯁꯨ ꯐꯖꯩ ꯍꯧꯖꯤꯛꯀꯥꯟ ꯃꯣꯏ ꯍꯧꯖꯤꯛꯀꯥꯟ ꯐꯖꯈꯠꯂꯛꯏ ꯃꯕꯥ ꯄꯦꯒ ꯇꯨꯁꯦ ꯀꯅꯥꯝ ꯊꯤꯡꯉꯝꯗ꯭ꯔꯤ ꯐꯖꯅ ꯊꯧꯖꯤꯜꯂꯤꯕ ꯅꯠꯇ꯭ꯔꯥ
ꯎꯝ
ꯎꯝ ꯕꯣꯟ ꯐꯖꯔꯤ ꯍꯥꯏꯇꯥꯏꯌꯦ ꯑꯗꯣ ꯐꯔꯥ ꯐ꯭ꯔꯥꯟꯁꯅ ꯂꯧꯕꯩꯖꯤꯒꯤ ꯆꯥꯟꯁꯦꯁꯁꯤ ꯌꯥꯝ ꯋꯥꯡꯉꯤ ꯍꯥꯏꯇꯥꯔꯦ ꯍꯧꯖꯤꯛꯁꯦ ꯌꯦꯡꯕ ꯇꯥꯔꯤ ꯑꯗꯣ ꯉꯁꯤ ꯕꯣꯜ ꯅꯨꯡ ꯌꯦꯡꯉꯣꯏꯗ꯭ꯔꯣ ꯏꯅꯥꯎ ꯀꯃꯥꯏ ꯇꯧꯔꯤꯒꯦ
ꯖꯦ ꯏ ꯉꯁꯤꯗꯤ ꯌꯦꯡꯉꯦ ꯈꯜꯂꯦ ꯏꯁꯄꯦꯟꯒ ꯄꯔꯣꯇꯨꯒꯟꯒ ꯇꯥꯕꯁꯦ ꯍꯥꯏꯗꯤ ꯍꯟꯗꯛ ꯈꯔꯗꯤ ꯃꯨꯛꯅꯗꯧ ꯃꯥꯜꯂꯦ ꯑꯗꯨꯒꯤ ꯍꯥꯏꯐꯦꯠ ꯌꯦꯡꯁꯤꯔꯦꯅ ꯇꯧꯕꯅꯤ ꯌꯥꯝ ꯌꯥꯝ ꯅꯨꯡꯉꯥꯏꯇꯧꯕ ꯃꯥꯜꯂꯤ ꯃꯦꯁꯦ
ꯁꯤ ꯅꯨꯡꯉꯥꯏꯒꯅꯤ ꯅꯨꯡꯉꯥꯏꯒꯅꯤ ꯈꯜꯂꯦ ꯉꯁꯤꯗꯤ ꯌꯦꯡꯉꯦ ꯃꯌꯥꯝꯕꯁꯨ ꯌꯦꯡꯒꯦꯅ ꯈꯜꯂꯤꯉꯩꯁꯤꯗ ꯗꫭ ꯀꯅꯥꯅꯕꯨ ꯀꯥꯗꯧ ꯃꯥꯜꯂꯤꯒꯦ ꯉꯁꯤꯒꯤꯖꯤꯕꯣ
ꯑꯩꯁꯤ ꯍꯟꯗꯛꯀꯤ ꯔꯣꯅꯥꯜꯗꯣꯒꯤ ꯇꯤꯝꯁꯤ ꯄꯣꯔꯇꯨꯒꯥꯟꯒꯤ ꯇꯤꯝꯁꯤ ꯂꯤꯡꯖꯦꯟ ꯏꯃꯥꯟ ꯃꯥꯟꯅꯗꯕꯖꯤꯗ ꯍꯥꯏꯗꯤ ꯊꯥꯖꯕꯖꯦ ꯏꯪ ꯏ ꯏꯋꯥꯠ ꯋꯥꯠꯂꯦ ꯑꯗꯨ ꯈꯪꯗꯦ ꯏꯁꯄꯦꯟꯁꯤꯁꯨ ꯑꯩ ꯃꯃꯥꯡꯗꯁꯨ ꯏꯁꯄꯦꯟꯒꯤ ꯁꯥꯟꯅꯕꯗꯨꯁꯨ ꯌꯦꯡꯍꯧꯗ꯭ꯔꯦ ꯑꯃꯐꯥꯎ ꯑꯗꯣ ꯃꯣꯏꯁꯦ ꯍꯩꯁꯨ ꯇꯥꯏ ꯈꯪꯗꯦ ꯍꯥꯏꯁ ꯑꯗꯨꯝ ꯌꯦꯡꯉꯅꯤ ꯏꯌꯥꯝꯕ ꯑꯗꯨꯗꯤ ꯈꯥꯏꯕꯗꯤ ꯉꯝꯗ꯭ꯔꯦ
ꯍꯣꯏꯗ ꯍꯣꯏ ꯑꯣ ꯀꯅꯥ ꯈꯪꯕ ꯄꯣꯔꯇꯨꯒꯥꯟ ꯍꯥꯏꯁꯤꯁꯨ ꯑꯗꯨꯝ ꯅꯣꯄ ꯇꯤꯝꯗꯤ ꯅ ꯇꯦ ꯂꯤꯒ꯭ꯔꯕ ꯄꫭꯠꯅꯤ ꯀꯥꯕꯖꯨ ꯌꯥꯏ ꯌꯥꯝ ꯃꯣꯏꯅ ꯏꯁꯄꯦꯟꯒꯤꯖꯤꯅ ꯐꯤꯅꯤꯁꯤꯡꯖꯦ ꯀꯌꯥ ꯏꯍꯩ ꯍꯩꯇꯕꯒꯤ ꯇꯥꯏꯞꯇ ꯁꯨꯝ ꯇꯧꯋꯦ ꯑꯗꯣ ꯀꯩꯅꫭꯅ ꯑꯥ ꯄꯔꯣꯇꯨꯒꯥꯟꯖꯤꯅ ꯑꯃꯨꯛ ꯈꯤꯇꯪ ꯇꯤꯝꯒꯤ ꯏꯁꯇ꯭ꯔꯦꯡꯁꯤ ꯈꯔ ꯋꯥꯠ ꯆꯠꯆꯔꯒꯁꯨ ꯃꯣꯏꯒꯤꯗꯤ ꯔꯣꯅꯥꯜꯗꯣꯅ ꯏꯁꯇꯥꯏꯀꯔ ꯂꯩꯕꯅꯤꯅꯀꯣ ꯑꯥ ꯑꯃ ꯀꯩꯅꯣꯁꯤ
ꯏꯁꯄꯦꯟꯁꯤꯅ ꯕꯣꯟꯗꯤ ꯄꯥꯁꯤꯡ ꯅꯨꯡꯁꯤꯡꯗꯤ ꯐꯖꯕ ꯄꯥꯏꯔꯒ ꯐꯤꯅꯤꯁꯤꯡꯁꯤ ꯍꯩ ꯇꯕꯨ ꯏꯁꯇ꯭ꯔꯥꯏꯀꯔꯁꯤ ꯑꯐꯕ ꯑꯝꯇ ꯌꯥꯎꯗꯕꯒꯤ ꯇꯥꯏꯞꯇꯝ ꯇꯧꯔꯤꯅꯦ ꯃꯣꯏꯁꯦ
ꯎꯝ
ꯑꯥ ꯍꯌꯦꯡꯖꯤꯅ ꯑꯃꯨꯛ ꯄꯣꯔꯇꯨꯒꯜ ꯂꯩ ꯑꯥꯔꯖꯦꯟꯇꯤꯅꯥꯖꯨ ꯂꯩꯕ ꯃꯥꯜꯂꯦꯅꯦ ꯍꯌꯦꯡꯖꯤꯅ
ꯑꯥ ꯂꯩꯌꯦ ꯑꯥ
ꯏꯌꯥꯝꯕ ꯑꯔꯖꯦꯟꯇꯤꯅꯥꯒ ꯀꯔꯝꯕꯒ ꯇꯥꯔꯦꯅꯣ
ꯑꯔꯖꯦꯟꯇꯤꯅꯥꯒ ꯏꯖꯤꯞꯀ ꯑꯗꯨꯃꯥꯏꯅ ꯂꯩꯌꯦ ꯍꯌꯦꯡꯁꯦ
ꯑꯥ
ꯀꯅꯥꯅ ꯊꯣꯏꯗꯣꯏꯅꯣ ꯈꯪꯗꯦꯅꯦ ꯁꯤꯖꯨ ꯍꯟꯗꯛꯀꯤ ꯋꯥꯔꯜ ꯀꯞ ꯆꯪꯉꯛ ꯄꯨꯡꯉꯩꯁꯦ ꯑꯔꯥꯏꯕ ꯇꯤꯝ ꯑꯝꯇꯗꯤ ꯅꯠꯇ꯭ꯔꯦꯅꯦ ꯊꯥꯖꯗꯅ ꯍꯩꯔꯣꯏꯅ ꯀꯩꯁꯨ ꯈꯜꯂꯝꯕ ꯀꯥꯡꯕꯨꯉꯩꯁꯦ ꯂꯣꯏ ꯌꯥꯝ ꯂꯥꯛꯅ ꯐꯥꯅ ꯋꯥꯕ ꯉꯥꯛꯇ ꯑꯣꯏ ꯇꯧꯋꯤꯅꯦ ꯍꯟꯗꯛꯁꯦ ꯑꯗꯨꯝ ꯂꯣꯏ ꯂꯤꯡꯉꯤꯅꯦ ꯇꯤꯡꯉꯩꯖꯦ ꯗꫭ
ꯃꯃꯥꯡꯗꯁꯨ ꯑꯥꯔꯖꯦꯟ ꯑꯥꯔꯖꯦꯟꯇꯤꯅꯥꯁꯨ ꯄꯣꯛꯒꯦ ꯇꯧꯕ꯭ꯔꯥ ꯃꯥꯜꯂꯤ
ꯑ ꯍꯣꯏ ꯍꯣꯏ ꯃꯃꯥꯡꯗꯁꯨ ꯐꯥꯏꯅꯦꯜꯗ ꯐ꯭ꯔꯥꯟꯁꯅ ꯒ ꯇꯥꯕꯅꯦ ꯑꯗꯨ ꯐꯖꯅ ꯐ꯭ꯔꯥꯟꯁ ꯑꯃꯨꯛ ꯆꯟꯅ ꯑꯃꯨꯛ ꯍꯟꯗꯣꯛꯅ ꯇꯧꯅ ꯌꯥꯝ ꯋꯥꯅ ꯐꯥꯏꯅꯦꯜ ꯂꯧꯒꯤꯈꯤꯕꯅꯤ
ꯎꯝ
ꯎꯝ ꯍꯟꯗꯛꯁꯦ ꯍꯟꯗꯛꯄꯨꯗꯤ ꯄꯨꯟꯕꯨꯗꯤ ꯄꯨꯟꯗ꯭ꯔꯦ ꯑꯣ ꯑ ꯇꯥꯔꯒꯁꯨ ꯂꯥꯏꯕꯛ ꯐꯖꯅ ꯇꯥꯔꯒꯗꯤ ꯐꯥꯏꯅꯦꯗ ꯊꯦꯡꯒꯥꯏꯅꯗꯧ ꯃꯉꯥꯏꯔꯦ ꯍꯥꯏ ꯉꯁꯤ ꯍꯟꯗꯛꯁꯨ
ꯎꯝ
ꯎꯝ ꯑꯗꯨꯅꯤ ꯇꯧꯔꯤꯁꯤꯅ ꯑꯗꯣ ꯍꯧꯖꯤꯛꯀꯥꯟꯁꯤ ꯏꯅꯥꯎ ꯍꯣꯏꯔꯝꯗꯤ ꯅꯣꯡ ꯆꯤꯡ ꯂꯧꯎ ꯁꯤꯡꯎꯒꯤ ꯂꯧ ꯅꯣꯡꯖꯤ ꯀꯃꯥꯏ ꯇꯧꯔꯤꯒꯦ ꯑꯗꯨꯝ ꯂꯧ ꯅꯣꯡ ꯎꯔ ꯄꯥ ꯎꯕ꯭ꯔꯣ ꯏꯅꯥꯎ ꯍꯣꯏꯒꯤꯕꯨ ꯀꯃꯥꯏꯅ ꯇꯧꯒꯦ
ꯏꯌꯥꯝꯕꯥ ꯑꯩꯈꯣꯏꯁꯤ ꯂꯧꯁꯨ ꯎꯗꯦ ꯍꯥꯏꯗꯤ ꯎꯗꯕꯅꯤꯅ ꯀꯥ ꯍꯦꯟꯅꯁꯨ ꯈꯪꯗꯦꯗꯣ ꯍꯟꯗꯛ ꯅꯣꯡꯁꯤꯡꯒꯤ ꯐꯤꯕꯝꯗꯤ ꯌꯥꯝꯅ ꯁꯣꯛꯆꯜꯂꯦ ꯅꯣꯡ ꯆꯨꯕꯒꯤ ꯆꯥꯡ ꯌꯥꯝꯍꯜꯂꯦ ꯎꯝ ꯍꯧꯖꯤꯛ ꯏꯁꯤꯡ ꯐꯪꯅꯗꯗꯥꯅꯥ ꯂꯧ ꯎꯕ ꯌꯥꯗꯕ ꯀꯝ ꯀꯥꯏ ꯑꯃꯁꯨ ꯊꯣꯛꯑꯦ ꯑꯗꯨꯅ ꯃꯤ ꯄ꯭ꯔꯖꯥꯁꯤꯡꯁꯦ ꯑꯌꯥꯝꯃꯅ ꯂꯣꯏꯅ ꯋꯥꯅꯔꯦ ꯏꯁꯤꯡ ꯐꯪꯗꯕꯅꯅ ꯅꯣꯡ ꯆꯨꯗꯕꯅ ꯃꯔꯝ ꯑꯣꯏꯔꯒ
ꯎꯝ
ꯈꯪꯗꯦ ꯁꯨꯝ ꯀ꯭ꯂꯥꯏꯃꯦꯠ ꯆꯦꯟꯖꯦ ꯁꯨꯝ ꯑꯍꯣꯡꯕ ꯂꯥꯛꯄꯅꯤꯗꯅ ꯁꯨꯝ ꯊꯣꯛꯆꯤꯜꯂꯛꯑꯦ
ꯏꯅꯥꯎ ꯍꯣꯏꯒꯤꯗꯤ ꯂꯧ ꯅꯣꯡ ꯎꯕ ꯅꯠꯇ꯭ꯔꯣ
ꯑꯥ
ꯎꯝ
ꯑꯣ
ꯀꯌꯥꯝ ꯎꯔꯤꯒꯦ ꯂꯧꯕ
ꯂꯧꯁꯤ ꯌꯥꯝ ꯌꯥꯝꯕ ꯅꯠꯇꯦ ꯁꯪꯒꯝ ꯑꯃꯒ ꯄꯔꯤꯡ ꯑꯃ ꯈꯛꯇꯅꯤ
ꯎ ꯑꯗꯨ ꯂꯧꯒꯤ ꯄ꯭ꯔꯣꯁꯦꯁꯇꯤ ꯍꯧꯔꯕ꯭ꯔꯣ ꯍꯧꯖꯤꯛꯁꯤꯕꯨ ꯀꯃꯥꯏꯅ ꯇꯧꯔꯤꯒꯦ ꯍꯧ
ꯂꯧꯒꯤ ꯄ꯭ꯔꯣꯁꯦꯁꯁꯤ ꯍꯧꯔꯦ ꯏꯌꯥꯝꯕ
ꯎꯝ ꯇꯨꯔꯦꯟ ꯅꯨꯡꯡꯂꯦꯟꯁꯨ ꯅꯛꯀꯨꯝ ꯇꯧꯕꯗꯥꯏꯅꯦ ꯏꯅꯥꯎ ꯍꯩꯔꯣꯝꯒꯤꯗꯨꯗꯤ
ꯑꯩꯈꯣꯏꯅ ꯈꯔ ꯅꯛꯑꯦ ꯑꯗꯩ ꯈꯔ ꯅꯛꯄꯅꯤꯅ ꯈꯔ ꯑꯩꯈꯣꯏꯅ ꯈꯔ ꯋꯥꯗꯕ ꯑꯔꯞꯄꯥ ꯀꯥꯡꯕꯨꯒꯤꯗꯤ ꯌꯥꯝꯅ ꯈꯨꯗꯣꯡꯆꯥꯗꯕꯗꯨ ꯑꯣꯏꯌꯦ
ꯎꯝ ꯏꯁꯤꯡꯒꯤ ꯑꯣꯏꯅꯗꯤ ꯀꯩꯁꯨ ꯋꯥꯅꯤꯡꯉꯥꯏ ꯂꯩꯇꯦꯅꯦ ꯑꯗꯨꯗꯤ ꯅꯠꯇ꯭ꯔꯥ
ꯑ ꯋꯥꯔꯤꯕꯥ ꯍꯥꯏꯕꯨ ꯏꯌꯥꯝꯕꯥ
ꯇꯤ ꯀꯌꯥꯝ ꯎꯝ ꯐꯧ ꯀꯌꯥꯝꯒ ꯊꯣꯛꯀꯦ ꯃꯃꯥꯡꯗꯒꯩ ꯁꯨꯝ ꯕꯤ ꯄꯥꯕꯗ ꯃꯃꯥꯡ ꯃꯃꯥꯡꯗꯤ
ꯑꯗꯨꯝ ꯄꯥꯕꯗ ꯑꯗꯨꯝ ꯑ ꯁꯨꯝ ꯄꯥꯕꯗ ꯌꯥꯡꯈꯩ ꯍꯨꯝꯐꯨꯃꯨꯛꯇꯤ ꯑꯗꯨꯝ ꯊꯧꯕ ꯃꯥꯜꯂꯦ
ꯎꯝ
ꯍꯥꯏꯗꯤ ꯌꯥꯝ ꯐꯕ ꯑꯣꯏꯗꯦꯕ
ꯎꯝ
ꯑꯗꯨ ꯏꯌꯥꯝꯕ ꯂꯧ ꯎꯏꯌꯦꯅ ꯍꯧꯖꯤꯛꯀꯥꯟꯁꯦ ꯊꯥꯎꯁꯤ ꯌꯥꯝ ꯃꯃꯜ ꯌꯥꯝ ꯇꯥꯡꯈꯠꯂꯦ ꯑꯗꯨꯅ ꯃꯇꯨꯡ ꯑꯣꯏꯔꯒ ꯌꯥꯝꯅ ꯋꯥꯕ ꯍꯥꯏꯗꯣ ꯑꯣꯏꯔꯦ ꯍꯧꯖꯤꯛꯀꯥꯟꯁꯦ ꯏꯁꯤꯡ ꯆꯤꯡꯕꯗ ꯑꯣꯏꯔꯁꯨ ꯊꯥꯎ ꯌꯥꯝꯅ ꯆꯪꯕꯅꯤꯅ ꯍꯥꯏꯗꯤ ꯑꯋꯥꯕꯗꯨ ꯃꯥꯏꯌꯣꯛꯅꯩꯌꯦꯕ
ꯃꯥꯅꯤ ꯃꯥꯅꯤ ꯍꯧꯖꯤꯛꯁꯦ ꯊꯥꯎ ꯅꯨꯡꯁꯨ ꯂꯣꯏ ꯇꯥꯡꯉꯦ ꯑꯗꯩꯗꯤ ꯏꯁꯤꯡ ꯆꯤꯡꯕꯗꯒꯤꯩ ꯍꯧꯔꯒ ꯑꯗꯨꯅ ꯍꯧꯖꯤꯛꯁꯦ ꯌꯥꯝ ꯋꯥꯕ ꯍꯥꯏꯇꯥꯔꯦ ꯇꯧꯔꯤꯁꯦ ꯑꯗꯨꯅꯤ ꯄꯣꯠ ꯆꯩ ꯇꯥꯡꯗꯕ ꯑꯝꯇ ꯂꯩꯇ꯭ꯔꯦ ꯍꯧꯖꯤꯛꯇꯤ ꯂꯣꯏ ꯇꯥꯡꯉꯦ
ꯎꯝ
ꯑꯗꯣ ꯈꯪꯗꯦ ꯑꯩꯈꯣꯏꯒꯤꯁꯨ ꯂꯧ ꯈꯔꯗꯤ ꯎꯕꯅꯦ ꯑꯩꯈꯣꯏꯒꯤꯁꯨ ꯑꯗꯣ ꯍꯧꯖꯤꯛꯁꯤ ꯏꯁꯤꯡ ꯃꯥꯏꯁꯤꯡꯒꯤ ꯐꯤꯕꯝꯁꯦ ꯅꯣꯡꯁꯤ ꯏꯇꯥ ꯇꯥꯗ꯭ꯔꯤ ꯍꯧꯖꯤꯛꯁꯦ ꯀꯃꯥꯏꯅ ꯇꯧꯕꯅꯣ ꯁꯥꯕꯒꯤ ꯆꯥꯡꯁꯨ ꯌꯥꯝ ꯍꯦꯟꯒꯠꯂꯦ ꯍꯧꯖꯤꯛꯁꯦ ꯎꯃꯪ ꯋꯥꯃꯪꯁꯦ ꯀꯣꯛꯊꯣꯛꯄꯒꯤ ꯆꯥꯡꯁꯤ ꯍꯦꯜꯂꯕ꯭ꯔꯥ ꯍꯦꯜꯂꯛꯄ ꯄꯁꯤꯅ ꯃꯔꯝ ꯑꯣꯏꯔꯀꯥꯟꯗ ꯍꯧꯖꯤꯛꯇꯤ ꯀꯔꯤ ꯍꯥꯏꯇꯥꯔꯦ ꯑꯗꯨꯅ ꯐꯖꯅ ꯋꯥꯔꯦ ꯍꯥꯏꯇꯥꯔꯦꯅꯦ ꯁꯥꯕꯒꯤ ꯈꯥꯡꯕ ꯉꯝꯗ꯭ꯔꯦ ꯅꯦ ꯏꯅꯥꯎ ꯏꯅꯥꯎꯈꯣꯏꯔꯣꯝꯗꯤ ꯀꯌꯥꯝ ꯁꯥꯕ ꯁꯥꯕꯕꯨ ꯀꯥꯡꯥꯡꯕ ꯉꯝꯃꯤꯕ꯭ꯔꯣ ꯀꯃꯥꯏꯅ ꯇꯧꯒꯦ
ꯆꯤꯡꯈꯣꯡ ꯆ ꯌꯥꯕ ꯈꯔꯗꯤ ꯑꯗꯨꯝ ꯈꯔ ꯏꯪꯅ ꯆꯤꯅꯔꯤ ꯈꯔ ꯂꯩꯔꯤꯗꯣ
ꯎꯝ
ꯑꯗꯨꯝ ꯁꯥꯏ ꯍꯥꯏꯇꯥꯔꯦ ꯌꯥꯝ
ꯃꯥꯅꯤꯅꯦ ꯂꯥꯏꯔꯕ ꯈꯈꯣꯏꯒꯤꯅ ꯑꯃꯨꯛ ꯋꯥꯕ ꯏꯅꯥ ꯈꯨꯨꯟꯕ ꯀꯥꯡꯕꯨꯒꯤꯅ ꯑꯃꯨꯛ ꯃꯣꯏꯒꯤꯅ ꯑꯃꯨꯛ ꯅꯨꯡꯉꯥꯏꯖꯕ ꯐ꯭ꯋꯏꯤꯁꯅꯣ ꯑꯩꯈꯣꯏꯒꯤ ꯑꯦꯁꯤ ꯊꯝꯗꯅ ꯑꯗꯗꯤ ꯐ꯭ꯔꯤꯖꯀ ꯊꯝꯗꯅ ꯌꯥꯝ ꯅꯨꯡꯉꯥꯏꯅ ꯍꯤꯡꯉꯦꯅ ꯭ ꯔ ꯑꯩꯈꯣꯏꯒꯤꯅ ꯐꯔ꯭ꯤꯁꯕꯨꯛ ꯂꯩꯖ ꯉꯝꯗꯕ ꯀꯥꯡꯕꯨꯉꯩꯁꯤꯅ ꯇꯧꯔꯤꯁꯤꯦ ꯌꯥꯝ ꯋꯥ ꯍꯤꯡꯈ꯭ꯔ ꯁꯥꯕ ꯌꯥꯝ ꯋꯥ ꯀꯥꯡꯥꯡꯈ꯭ꯔꯕꯅꯤꯗꯣꯏꯁꯦ ꯅꯠꯇ꯭ꯔꯥ
ꯑꯥ
ꯎꯝ
ꯏꯌꯥꯝꯕꯁꯨ ꯆꯍꯤꯅ ꯁꯨꯝ ꯂꯤꯁꯤꯜꯂꯛꯄꯅꯤꯅ ꯃꯇꯝꯁꯤꯕꯨ ꯀꯃꯥꯏ ꯀꯃꯥꯏꯅ ꯇꯧꯔꯛꯏꯒꯦ ꯍꯥꯏꯕꯗꯤ ꯆꯍꯤꯒꯤ ꯑꯉꯥꯡ ꯍꯥꯏꯕ ꯑꯃ ꯂꯩ
ꯃꯥꯅꯤꯅꯦ ꯇꯧꯔꯤꯁꯦ ꯅꯥꯌꯥꯝꯕꯁꯨ ꯆꯍꯤꯁꯤꯗꯣ ꯌꯨꯝ ꯀꯩ ꯄꯥꯟꯅꯕꯅ ꯐꯦꯃꯤꯂꯤꯅꯗꯤ ꯀꯟꯅ ꯍꯥꯏꯔꯕꯅꯤ ꯑꯗꯣ ꯑꯩꯈꯣꯏꯅ ꯁꯦꯟꯊꯣꯛ ꯂꯝꯕꯤꯁꯦ ꯐꯖꯅ ꯑꯝꯇ ꯅꯦꯅꯥ ꯇꯥꯅ ꯂꯩꯔꯒ ꯄꯥꯟꯒꯦꯅ ꯈꯟꯕ ꯑꯗꯨꯝ ꯉꯥꯏꯕꯅꯤ ꯇꯧꯔꯤꯁꯦ ꯃꯇꯥꯡ ꯑꯃ ꯉꯥꯏꯕꯅꯦ ꯑꯗꯣ ꯍꯧꯖꯤꯛꯁꯦ ꯈꯪꯗꯦ ꯀꯔꯤ ꯇꯝꯃꯤꯕꯅꯣ ꯂꯥꯏꯕꯛꯅ ꯀꯔꯤ ꯇꯝꯝꯕꯅꯣ ꯍꯥꯏꯕꯣ ꯌꯦꯡ ꯇꯥꯔꯦ ꯍꯣꯠꯅꯕꯗ ꯂꯦꯞꯄ ꯌꯥꯗꯦ ꯅꯠꯇ꯭ꯔꯥ ꯀꯔꯤ ꯄꯩꯁꯥꯁꯨ ꯇꯥꯟꯗꯕ ꯌꯥꯗꯦ ꯄꯨꯟꯁꯤꯁꯦ ꯍꯤꯡꯅꯕ ꯍꯣꯠꯅꯕꯗ ꯃꯤꯑꯣꯏꯕꯁꯤ ꯌꯥꯝ ꯋꯥꯈ꯭ꯔꯣꯏ ꯍ ꯑꯣꯖꯥꯠꯅꯤꯗ ꯍꯥꯏꯅ ꯇꯧꯔꯤꯁꯦ ꯏ ꯏꯅꯥꯎ ꯑꯣꯏꯗꯤ ꯁꯦ ꯅꯍꯥ ꯑꯣꯏꯔꯤꯉꯩꯗ ꯇꯧꯕ ꯌꯥꯕ ꯉꯩ ꯇꯧꯍꯧꯔꯣ ꯍꯌꯦꯡ ꯑꯗꯨꯒ ꯄꯩꯁꯥ ꯇꯥꯜꯍꯧꯔꯣ ꯌꯨꯝ ꯀꯩꯁꯤꯁꯨ ꯌꯥꯝ ꯊꯦꯡꯅ ꯄꯥꯟꯕꯥꯁꯤꯁꯨ ꯐꯠꯇꯦ ꯃꯌꯥꯝꯈꯣꯏꯁꯨ ꯈꯪꯉꯤꯕꯅꯦ ꯌꯨꯝ ꯀꯩ ꯄꯥꯟꯕꯁꯤ ꯊꯦꯡꯕꯁꯤ ꯐꯠꯇꯦꯁꯦ ꯑꯗꯣ ꯇꯧꯔꯤꯁꯦ ꯍꯧꯖꯤꯛꯁꯦ ꯁꯦꯟꯊꯣꯛ ꯂꯝꯕꯤꯗ ꯅꯍꯥ ꯑꯣꯏꯔꯤꯉꯩꯗ ꯁꯦꯟ ꯐꯖꯅ ꯇꯥꯟꯕ ꯑꯗꯨ ꯉꯝꯍꯧꯗ꯭ꯔꯦ ꯍꯧꯖꯤꯛꯇ ꯇꯥꯟꯕꯁꯤꯅ ꯃꯔꯝ ꯑꯣꯏꯔꯀꯥꯟꯗ ꯁꯦꯡꯅ
ꯎꯝ
ꯋꯥꯔꯦ ꯍꯥꯏꯇꯥꯔꯦ ꯑꯗꯨꯅ ꯌꯨꯝ ꯀꯩ ꯄꯥꯟꯕꯁ ꯁꯦꯟ ꯌꯥꯎꯗ꯭ꯔꯗꯤ ꯍꯧꯖꯤꯛꯀꯤ ꯃꯇꯝꯗꯗꯤ ꯌꯥꯗ꯭ꯔꯦ ꯅꯨꯄꯤ ꯑꯉꯥꯡ ꯐꯪꯉꯦ ꯁꯦꯟ ꯊꯣꯛꯇ꯭ꯔꯗꯤ ꯀꯅꯥꯅ ꯂꯩꯅꯤꯡꯗꯣꯏꯅꯣ ꯅꯠꯇ꯭ꯔꯥ ꯑꯗꯨꯅ ꯂꯨꯏꯅꯦ ꯇꯧꯔꯤꯁꯦ
ꯃꯤ ꯄꯨꯝꯅꯃꯛ ꯋꯍꯥꯟ ꯋꯍꯥꯟꯂꯤ
ꯎꯝ
ꯁꯦꯟꯕꯨ ꯌꯥꯎꯗ꯭ꯔꯗꯤ ꯐꯅ ꯆꯥꯅꯤꯡꯕ ꯊꯛꯅꯤꯡꯕ ꯂꯩꯔꯁꯨ ꯑꯗꯨꯝ ꯑꯃꯠꯇ ꯆꯥꯕꯁꯨ ꯐꯪꯗ꯭ꯔꯦ ꯏꯅꯥꯛ ꯈꯨꯟꯕ ꯏꯃꯨꯡ ꯑꯣꯏꯇꯥꯔꯒꯗꯤ ꯆꯥꯅꯤꯡ ꯊꯛꯅꯤꯡꯕ ꯊꯨꯅ ꯆꯥꯕ ꯐꯪꯖꯒꯗꯕ ꯑꯗꯣ ꯂꯥꯏꯔꯕ ꯏꯃꯨꯡꯅ ꯄꯣꯛꯎꯕꯅꯤꯅ ꯑꯗꯨꯝ ꯆꯥꯅꯤꯡꯕ ꯀꯌꯥ ꯂꯩꯔꯁꯨ ꯌꯦꯡꯉꯒ ꯈꯥꯡꯕ ꯅꯠꯇꯅ ꯎꯄꯥꯏ ꯂꯩꯇꯦ ꯏꯌꯥꯝꯕꯁꯤꯡ ꯃꯇꯝꯁꯦ
ꯃꯥꯅꯦ ꯇꯧꯔꯤꯁꯦ ꯒ꯭ꯌꯥꯟ ꯇꯥꯗꯤꯅꯦ ꯇꯧꯔꯤꯁꯤ ꯅꯅꯥꯎ ꯑꯗꯨꯅꯦ ꯑꯗꯨꯅ ꯅꯈꯣꯏꯅ ꯍꯥꯏꯗꯧꯕꯒꯨꯝ ꯅꯍꯥ ꯑꯣꯏꯔꯤꯉꯩꯗ ꯇꯥꯜꯍꯧꯔꯣ ꯄꯩꯁꯥ ꯇꯥꯟꯕ ꯌꯥꯕ ꯑꯗꯨꯒꯤ ꯍꯌꯦꯡ ꯑꯍꯜ ꯑꯣꯏꯔꯀꯥꯟ ꯇꯥꯟꯕ